ꯍꯜꯂꯣ
ꯍꯜꯂꯣ
ꯑ
ꯑꯥ
ꯇꯥꯕꯔꯣ ꯀꯧꯏꯔꯣꯏ
ꯇꯦ
ꯍꯝ
ꯇꯧꯗꯦ ꯍꯦ ꯎꯝ
ꯌꯦꯟꯖ
ꯊꯥꯎꯑꯣ
ꯇꯥꯏ
ꯀꯩ ꯍꯦꯟꯁꯥꯡ ꯆꯔꯒꯦ
ꯌꯦꯟꯊꯣꯡꯉꯦꯝꯕ
ꯌꯦꯟ ꯊꯣꯡꯒꯦ ꯌꯦꯟ
ꯀꯔꯤ ꯌꯦꯟ ꯊꯣꯡꯉꯦꯕ
ꯕꯣꯏꯂꯔ ꯕꯣꯏꯂꯔ ꯊꯣꯡꯉꯦꯕ ꯎꯝ
ꯀꯩꯌꯦꯟ ꯀꯩ ꯌꯦꯟ ꯊꯣꯡꯉꯤꯅꯣ
ꯕꯣꯏꯂꯔ ꯍꯥꯏꯕ
ꯀꯔꯤ
ꯕꯣꯏꯂꯔ
ꯀꯩ ꯌꯦꯟ ꯊꯣꯡꯉꯤꯅꯣ ꯍꯥꯏꯕ
ꯕꯣꯏꯂꯔ ꯍꯥꯏꯕ ꯕꯣꯏꯂꯔ
ꯕꯣꯏꯂꯔꯔꯣ ꯀꯣꯏꯂꯔ ꯍꯥꯏꯔꯣ
ꯕꯣꯏꯂꯔ ꯕꯣꯏꯂꯔ
ꯀꯅꯥ ꯊꯣꯡꯉꯤꯕ
ꯑꯩꯅ
ꯎꯝ ꯀꯩꯂꯣꯗ ꯂꯨꯄ ꯀꯌꯥ ꯄꯤꯕ
ꯆꯅꯤ ꯃꯔꯐꯨ
ꯀꯥꯡ ꯍꯦ
ꯇꯥꯡꯉꯦ
ꯎꯝ ꯀ ꯃꯃꯟꯗꯤ ꯑꯃꯨꯛ ꯍꯦꯟꯒꯠꯄꯗꯧ ꯇꯧꯗ꯭ꯔꯣ
ꯎꯝ ꯍꯤꯡꯒꯠꯂꯦ ꯃꯌꯥꯝ ꯑꯃ ꯑꯩꯈꯣꯏ ꯉꯥꯍꯩꯒꯨꯝꯒ ꯀꯩꯩꯒꯨꯝꯗ
ꯀꯃꯥꯏꯅ ꯊꯣꯡꯒꯦ ꯅꯪꯗꯤ ꯕꯣꯔ ꯀꯃꯥꯏ ꯕꯣꯏꯂꯔ ꯊꯣꯡꯕꯗꯣ ꯀꯃꯥꯏꯅ ꯊꯣꯡꯒꯦ
ꯑꯃ ꯕꯣꯏꯂꯔ ꯊꯣꯡꯕ꯭ꯔꯣ ꯆꯅꯥꯝ ꯑꯩꯅ ꯍꯥꯝꯅꯤꯡꯕ ꯃꯔꯨ ꯃꯔꯥꯡ ꯂꯣꯏ ꯁꯦꯝꯃꯒ ꯉꯝꯊ ꯌꯦ ꯉꯧꯔꯒ ꯑꯗꯨꯝ ꯁꯥꯗꯣ ꯍꯥꯞꯆꯤꯜꯂꯅꯤ ꯅꯣꯏꯅ ꯁꯣꯏꯕꯨꯝ ꯈꯔ ꯍꯥꯞꯄꯦ ꯁꯣꯏꯕꯨꯡꯒꯥꯏ ꯕꯣꯏꯂꯔ ꯗꯣ ꯃꯔꯨ ꯈ ꯂꯧꯊꯣꯍꯧꯔꯦ ꯑꯗꯨꯃꯥꯏ ꯑꯥꯏ
ꯉꯁꯤ ꯅꯣꯡꯃꯗꯤ ꯉꯁꯤꯒꯤ ꯑꯣꯏꯅ ꯅꯪꯗꯤ ꯀꯩ ꯀꯩꯀꯩ ꯇꯧꯔꯒ ꯂꯩꯔꯕ ꯉꯁꯤꯗꯤ
ꯃꯁꯤꯔꯣ
ꯎꯝ
ꯂꯒꯦ ꯐꯤ ꯃꯌꯥꯝ ꯑꯃꯅ ꯁꯨꯔꯦ
ꯎ
ꯑꯗꯨ ꯑꯗꯨꯒ ꯁꯨꯝ ꯂꯩꯔꯦ ꯑꯗꯨ ꯑꯩꯗꯣꯕꯨ ꯉꯥꯏꯍꯥꯛꯇꯪ ꯀꯨꯇꯤ ꯌꯦꯡꯕ ꯆꯠꯂꯨꯔꯦ ꯑꯗꯣ ꯅꯃꯣꯟ ꯊꯥ ꯁꯤꯔꯛꯄꯒꯤ ꯀꯨꯇꯤ ꯌꯦꯡꯕ ꯐꯠꯇꯦꯅ ꯅꯃꯣꯟ ꯊꯥ ꯄꯥꯡꯈꯠꯂꯛꯄꯗꯣ ꯅꯤꯅꯤ ꯄꯥꯡꯒꯠ ꯅꯤꯅꯤ ꯁꯨꯕꯗꯣ ꯑꯗꯨꯗ ꯌꯦꯡꯉ ꯖꯦꯅ ꯍꯥꯏꯔꯛꯑꯦ ꯑꯗꯨꯒ ꯍꯜꯂꯛꯑꯦ
ꯀꯨꯊꯤ ꯍꯧꯕꯗꯤ ꯀꯩ ꯂꯝꯗ ꯆꯠꯂꯨꯏꯅꯣ ꯍꯥꯏꯁꯦ
ꯀꯩꯅꯣꯗꯁꯦ ꯍꯩꯕꯨꯡꯗ ꯇꯦꯟꯊꯥ ꯍꯩꯕꯨꯡ
ꯀꯨꯊꯤ ꯌꯦꯡꯕꯗꯤ ꯍꯩꯕꯨꯡꯗ ꯌꯦꯡꯉꯦ ꯍꯥꯏꯔꯣ
ꯎꯝ
ꯅꯣꯏꯗꯤ ꯅꯛꯃꯔꯦ ꯑꯗꯨꯗꯤ
ꯃ ꯅꯛꯑ
ꯎꯝ ꯀꯥꯅꯅ ꯂꯥꯛꯀꯗꯕ
ꯆꯤꯆꯦ ꯍꯣꯏꯒꯤ
ꯎ ꯅꯣꯏꯁꯤꯗꯤ ꯃꯣꯏꯗꯨꯝ ꯂꯥꯛꯑꯦ
ꯎꯝ ꯃꯣꯏꯂꯩ ꯑꯩꯈꯣꯏꯖꯨ ꯆꯠ
ꯀꯅꯥꯅ ꯆꯠꯂꯤꯕ ꯅꯣꯏ ꯆꯦ ꯅꯣꯏꯅꯤꯈꯛ
ꯎꯝ ꯈꯨꯁꯤ ꯄꯥꯏ ꯇꯨꯨꯡꯁꯨ
ꯑꯥ
ꯎꯝ ꯅꯪ ꯀꯩꯖꯥꯡ ꯆꯔꯦ ꯂꯨꯖꯔꯨꯔꯦ
ꯑꯩꯗꯣ ꯀꯩꯅꯣ ꯇꯧꯋꯦ ꯑꯩꯈꯣꯏ ꯑꯍꯟꯒꯩꯅ ꯆꯒꯦꯝꯄꯣꯝꯕ ꯆꯥꯁꯤꯅ ꯆꯥꯏ ꯆꯒꯦꯝꯄꯣꯝꯕ ꯍꯥꯏꯗꯤ ꯀꯩꯅꯣꯅꯤꯗ ꯀꯔꯤ ꯑꯩꯈꯣꯏꯒꯤ ꯍꯋꯥꯏꯖꯥꯔꯒ ꯀꯩꯅꯣ ꯇꯧꯔꯒ ꯑꯗꯨꯝ ꯄꯥꯈꯣꯟ ꯑꯪ ꯉꯁꯥꯏ ꯄꯣꯠꯆꯩ ꯂꯩꯔꯨꯕꯗꯨꯗꯤ ꯆꯍꯤ ꯃꯩꯗ ꯀꯃꯩꯇꯩ ꯆꯦꯡꯒꯤ ꯑꯩꯈꯣꯏꯒꯤ ꯀꯩꯅꯣꯗꯣ ꯆꯦꯡ ꯑꯃ ꯆꯦꯡ ꯃꯆꯥ ꯃꯆꯥꯗꯣ ꯀꯔꯤꯌꯦ ꯃ ꯃꯤꯦꯟ ꯇꯄꯂꯒ ꯎꯝ ꯆꯃꯥꯡꯗꯣ
ꯑ
ꯑꯗꯨ ꯍꯥꯞꯄꯦꯕ ꯑꯩꯅ ꯉꯁꯥꯏ ꯑꯩꯅ ꯂꯩꯔꯤꯕ ꯃꯐꯝꯗꯒꯤꯁꯤ ꯅꯛꯅꯕꯗꯒꯤ ꯃꯤꯟꯗꯒꯤ ꯍꯥꯏꯗꯤ ꯃꯤꯠꯟꯅꯗꯤ ꯐꯧ ꯇꯥꯄꯗ
ꯍꯨꯝ
ꯐꯧ ꯇꯄꯒꯤ ꯃꯐꯝꯗ ꯆꯠꯂꯒ ꯆꯒꯦꯝ ꯄꯤꯌꯨ ꯍꯥꯏ ꯃꯣꯏꯅ ꯆꯦꯃꯥꯡꯉꯩ ꯆꯒꯦꯝ ꯑꯃꯅ ꯍꯥꯏꯕꯀꯣ ꯎꯝ ꯆꯒꯦꯝꯗꯣ ꯂꯨꯄꯥ ꯀꯨꯟꯊ꯭ꯔꯥꯒꯤ ꯂꯩꯔꯨꯔꯦ
ꯎꯝ
ꯑꯗꯨ ꯍꯜꯂꯛꯀꯥꯟꯗ ꯃꯣꯏꯅ ꯄꯥꯡꯈꯣꯟꯅꯦ ꯑꯗꯨꯒ ꯍꯋꯥꯏ ꯆꯥꯔ ꯌꯥꯎꯔꯤꯕ
ꯎꯝ
ꯎꯝ ꯍꯋꯥꯏ ꯆꯇ ꯃꯅ ꯍꯋꯥꯏꯖꯥꯗꯨꯗꯤ ꯑꯁꯤꯒꯤ ꯀꯩꯊꯦꯜ ꯃꯆꯥꯗꯨꯒꯤ ꯂꯨꯄꯥ ꯀꯨꯟꯊ꯭ꯔꯥꯒꯤ ꯍꯦꯛꯇ ꯂꯩꯌꯦꯕꯀꯣ ꯑ ꯃꯣꯏꯅ ꯂꯣꯟ ꯃꯤꯅ ꯌꯡꯉꯀꯥꯟꯗ ꯂꯨꯄꯥ ꯅꯤꯐꯨ ꯅꯤꯐꯨ ꯄꯤ ꯍꯥꯏ ꯑꯩꯅ ꯁꯨꯝ ꯑꯩꯈꯣꯏ ꯈꯪꯅꯕꯒꯤ ꯍꯥꯏꯒꯗ꯭ꯔꯥ ꯍꯥꯏꯗꯤ ꯑꯩꯈꯣꯏꯗ ꯑꯗꯨꯝ ꯁꯤꯗ ꯄꯣꯠ ꯆꯩꯩꯗ ꯑꯗꯨꯝ ꯇꯣꯏꯅ ꯂꯩꯕꯒꯤ ꯅꯨꯄꯥ ꯀ ꯊ꯭ꯔꯥꯄꯤ ꯑꯣ ꯅꯨꯄꯥꯟ ꯊ꯭ꯔꯥꯄꯤꯗ ꯄꯨꯒ꯭ꯔꯣ ꯑꯗꯨ ꯍꯥꯏꯔꯤꯗꯤꯕ
ꯍꯋꯥꯏꯖ꯭ꯔ ꯑꯃꯇꯪ
ꯎꯝ ꯍꯋꯥꯏꯖꯥꯔ ꯑꯅꯤ ꯃꯌꯣꯝ ꯑꯅꯤ ꯁꯨꯏꯌꯦ ꯃꯣꯏꯅ ꯍꯥꯏꯀꯥꯟꯗ ꯂꯨꯄꯥ ꯀꯩꯅꯣ ꯍꯥꯏꯌꯦ ꯂꯨꯄꯥ ꯀꯨꯟ ꯀꯨꯟ ꯄꯤꯅ ꯍꯥꯏꯌꯦ ꯂꯨꯄꯥ ꯀꯨꯨꯝ ꯄꯤꯕꯗꯣ ꯃꯌꯣꯝ ꯑꯅꯤꯗ ꯂꯨꯄꯥ ꯅꯤꯐꯨ ꯇꯥꯗ꯭ꯔꯥ
ꯆꯒꯦꯝꯄꯣꯝꯃꯤꯁꯦ
ꯑꯩꯈꯣꯏ ꯌꯥꯝꯕ ꯅꯠꯇꯦꯗ ꯍꯥꯏꯗꯤ ꯑꯩꯈꯣꯏ ꯃꯔꯤ ꯈꯛꯇ ꯆꯥꯕꯒꯤꯅꯦꯕ
ꯑꯣ
ꯉꯥꯔꯥꯡ ꯑꯉꯥꯡ ꯈꯩꯅ ꯄꯥꯈꯣꯟ ꯍꯥꯏꯕ ꯄꯈꯣꯟꯖ ꯍꯥꯞꯄꯦ ꯎꯝ ꯐꯗꯤꯒꯣꯝ ꯁꯨ ꯍꯥꯞꯄꯦ ꯍꯋꯥꯏꯖꯔ ꯍꯥꯞꯄꯦ ꯑꯗꯣ ꯃꯌꯥꯝ ꯍꯥꯎꯋꯤꯗ ꯗꯃꯥꯗ ꯑꯃꯨꯛ ꯍꯥꯎꯋꯤ ꯍꯥꯏꯇꯥꯔꯦ
ꯌꯥꯝ ꯍꯥꯎꯈ꯭ꯔꯦ
ꯎꯝ ꯍꯥꯎꯏ ꯅꯪꯗꯤ ꯑꯌꯨꯛꯇ ꯀꯔꯤ
ꯑꯩꯈꯣꯏꯗꯤ ꯌꯦꯟꯒ ꯁꯣꯏꯕꯨꯝꯒ ꯊꯣꯡꯕꯗ ꯏꯃꯥꯅ ꯃꯣꯔꯣꯛꯇꯣ ꯍꯥꯟꯅꯗꯤ ꯁꯥꯗꯕꯅꯤꯅ ꯍꯥꯏꯌꯦꯅ ꯎ ꯃꯣꯔꯣꯛ ꯃꯆꯥ ꯃꯆꯥꯗꯣ ꯑꯍꯨꯝ ꯈꯜꯂ ꯊꯥꯛ ꯎꯔꯦ ꯑꯗꯣ ꯃꯣꯔꯣꯛꯁꯦ ꯁꯥꯃꯟꯗꯅ ꯃꯤ ꯄꯨꯝꯅꯃꯛ ꯂꯣꯏꯔꯦ
ꯃꯣꯔꯣꯛ ꯌꯥꯝ ꯁꯥꯔꯥꯕꯣ ꯍꯥꯏꯁꯦ
ꯎꯝ ꯁꯣꯏꯕꯨꯝ ꯒꯥ ꯍꯥꯞꯄꯦ ꯑꯗꯩ ꯃꯣꯔꯣꯛ ꯑꯗꯨꯅ ꯑꯁꯥꯕ ꯃꯣꯔꯣꯛ ꯇꯥꯎꯔꯕ ꯈꯪꯗꯦ ꯃꯣꯔꯣꯛ ꯂꯣꯏ ꯁꯒ꯭ꯔꯦ
ꯎꯝ ꯌꯦꯟꯒ ꯑꯂꯨꯒ ꯊꯣꯡꯕꯕꯨꯗꯤꯀꯣ ꯌꯦꯟꯒ ꯁꯣꯏꯕꯨꯝ ꯊꯣꯡꯕꯅ ꯍꯦꯟꯅ ꯍꯥꯎꯕꯅꯦꯕ ꯎꯝ ꯅꯣꯏꯗꯤ ꯈꯪꯗꯦꯉꯣ ꯑꯩꯈꯣꯏꯒꯤꯗꯤ ꯑꯗꯨꯃꯥꯏꯅ ꯍꯥꯎꯋꯤ
ꯑꯗꯣ ꯎꯝ ꯁꯣꯏꯕꯨꯝꯒ ꯊꯣꯡꯕꯗꯣ ꯑꯂꯨꯗꯤ ꯍꯥꯞꯄ ꯌꯥꯗꯕ
ꯌꯥꯕꯨꯗꯤ ꯌꯥꯏ ꯑꯗꯨꯗꯤ ꯃꯍꯥꯎ ꯊꯣꯛꯇꯕꯗꯣ
ꯌꯦꯟꯒ ꯑꯩꯅ ꯍꯥꯎꯕꯅꯤ ꯊꯥꯏꯅꯒ ꯁꯨꯝ ꯍꯥꯏꯅꯕ ꯆꯦꯡꯒꯨꯝꯒ ꯍꯥꯏꯅꯕꯗꯣ
ꯎꯝ ꯎꯝ
ꯆꯦꯡꯒꯨꯝ ꯍꯥꯏꯁꯦ ꯑꯩꯈꯣꯏꯒꯤ ꯐꯠꯇꯕꯗꯒꯤ ꯑꯣꯜꯂꯛꯄ ꯐꯠꯇꯕꯗꯒꯤ ꯑꯣꯜꯂꯛꯄ ꯀꯩꯒꯨꯝꯕ ꯑꯥ ꯊꯥꯏꯅꯒꯗꯤ ꯃꯣꯏ ꯑꯔꯤꯕ ꯐꯠꯇꯕꯗꯒꯤ ꯍꯧꯔꯛꯄ ꯑꯣꯁꯄꯣꯠ ꯃꯌꯥꯝ ꯑꯔꯤꯕ ꯄꯠꯊꯥ ꯄꯨꯝꯊꯈꯤꯕꯗꯣ
ꯎꯝ
ꯑꯗꯨꯗꯒꯤ ꯑꯣꯏꯔꯛꯄꯅꯦ ꯍꯥꯏ ꯑꯗꯣ ꯆꯦꯡꯒꯣꯝꯁꯦ ꯍꯧꯖꯤꯛ ꯀꯥꯟꯗꯤ ꯊꯥꯅꯩ ꯑꯗꯨꯒ ꯑꯊꯥꯕ ꯆꯦꯡꯒꯨꯝꯗꯤ ꯀꯩꯁꯨ ꯍꯥꯎꯇꯦꯕ
ꯎꯝ
ꯋꯥ ꯆꯦꯡꯒꯨꯝ ꯆꯦꯡꯒꯨꯝ ꯑꯗꯤ ꯃꯁꯥ ꯃꯇꯣꯟꯗ ꯍꯧꯖꯔꯛꯄ ꯆꯤꯡꯒꯨꯝꯗꯨꯒ ꯌꯦꯟꯒ ꯊꯣꯡꯕꯗꯤ ꯃꯌꯥꯝ ꯍꯥꯎ ꯋꯦꯕ
ꯎꯝ
ꯃꯥ ꯉꯥꯒ ꯊꯣꯡꯕꯗꯀꯣ ꯆꯨꯝꯅꯒꯤ ꯆꯦꯡꯒꯨꯝꯗ ꯉꯥꯒ ꯊꯣꯡꯕꯗ ꯑꯃꯨꯛꯀ ꯍꯦꯟꯅ ꯍꯥꯎꯑꯦ
ꯎꯝ ꯅꯣꯏꯑꯗꯣꯝꯗꯤ ꯆꯤꯡꯁꯨ ꯂꯩꯕꯅꯤꯅ ꯆꯦꯡꯒꯨꯝꯒ ꯐꯨꯛꯇ꯭ꯔꯣ
ꯎꯝ ꯐꯨꯛꯑꯦ ꯍꯟꯗꯛꯀꯤ ꯈꯔ ꯐꯨꯛꯑꯦ ꯑꯗꯣ ꯍꯧꯖꯤꯛꯇꯤ ꯑꯃꯨꯛ ꯃꯇꯝ ꯂꯣꯏꯔꯕ ꯈꯪꯗꯦ ꯁꯧꯔꯛꯈꯤꯗ꯭ꯔꯦ
ꯑꯥ ꯆꯦꯡꯒꯨꯝ ꯗꯤ ꯂꯨꯄꯥ ꯀꯌꯥ ꯀꯌꯥꯗꯒ ꯌꯣꯜꯂꯤ
ꯎꯝ ꯆꯦꯡꯒꯨꯝꯁꯦ ꯃꯆꯩꯀꯣ ꯆꯦꯡꯒꯨꯝ ꯃꯔꯤꯗꯣ
ꯎꯝ
ꯑꯅꯤ ꯑꯅꯤ ꯐꯨꯜꯂꯅꯤꯗꯅ ꯃꯔꯤ ꯃꯔꯤ ꯅꯠꯇ꯭ꯔꯒꯅ ꯆꯥꯎꯔꯒꯅ ꯑꯍꯨꯝ ꯐꯨꯜ ꯑꯅꯤ ꯑꯗꯨꯒ ꯆꯥꯝꯃꯒꯤ ꯀꯩꯅꯣ ꯑꯣꯏꯗꯣꯏꯕ ꯑꯍꯨꯝ ꯑꯍꯨꯝꯂꯣ ꯎꯝ ꯑꯍꯨꯝ ꯃꯔꯤ ꯃꯔꯤ ꯑꯍꯨꯝ ꯑꯍꯨꯝ ꯑꯗꯨꯃꯥꯏꯅ ꯇꯧꯔꯤꯕꯅꯦ
ꯃꯆꯥꯃꯒꯤ
ꯎꯝ
ꯑꯗꯨꯗꯤ ꯆꯦꯡꯒꯨꯝ ꯆꯥꯗꯣꯏ ꯁꯔꯨꯛ ꯉꯥ ꯆꯥꯕ ꯅꯠꯇ꯭ꯔꯒ ꯌꯦꯟ ꯆꯥꯕꯅ ꯐꯠꯇ꯭ꯔꯣ
ꯑꯗꯨꯖꯨ ꯃꯤ ꯃꯤꯒꯤ ꯋꯥꯈꯟꯅꯤ ꯀꯩꯅꯣ ꯑꯥ ꯉꯥ ꯁꯔꯨꯛꯄꯨꯗꯤ ꯌꯦꯟ ꯆꯥꯗꯣꯏ ꯁꯔꯨꯛꯄꯨꯗꯤ ꯆꯤꯡꯒꯨꯝ ꯆꯔꯥ ꯑꯃ ꯆꯥꯒꯦꯅ ꯈꯟꯕ ꯃꯤꯁꯨ ꯂꯩꯔꯤꯅꯤ ꯀꯩꯅꯣ
ꯃꯃꯥ ꯅꯪꯕꯨ ꯀꯩꯗꯧꯔꯝꯃꯤꯅꯣ ꯅꯨꯃꯤꯗꯥꯡ ꯃꯨ ꯆꯦꯜꯂꯦ ꯑꯪ ꯇꯨꯝꯍꯩꯔꯤꯗ꯭ꯔꯣ
ꯍꯣ ꯇꯧꯔꯣ ꯇꯧꯔꯣ ꯄꯣꯊꯥꯔꯣ ꯑꯗꯨꯗꯤ ꯑꯩꯗꯣ ꯍꯌꯦꯡ ꯑꯌꯨꯛꯇ ꯑꯃꯨꯛ ꯐꯣꯟ ꯇꯧꯔꯛꯑꯒꯦꯀꯣ
ꯎꯝ